ꯍꯜꯂꯣ ꯑꯥ ꯇꯥꯔꯦ ꯅꯠꯋꯥꯛꯇ ꯅꯨꯡꯉꯥꯏꯇꯕ ꯇꯨꯅꯤ
ꯑꯣ ꯅ ꯀꯩꯗꯧꯈ꯭ꯔꯕꯖꯥꯠꯅꯣꯅꯦ
ꯎꯝ ꯑꯃꯨꯛ ꯀꯊꯂ ꯇꯧꯔꯦ
ꯎꯝ
ꯍꯧꯖꯤꯛꯀꯥꯟꯁꯦ ꯑꯩꯗꯤ ꯑꯥꯗ ꯑꯣꯏꯅ ꯀꯟꯅ ꯎꯈꯠꯄꯤ ꯇꯧꯔꯤꯌꯦ
ꯑꯁ ꯑꯗꯨꯅꯦ ꯃꯤ ꯂꯥꯛꯇꯕ ꯊꯕꯛ ꯀꯣꯝꯝꯕꯁꯦ ꯈꯪꯕ꯭ꯔꯥ ꯇꯄꯅꯦ ꯍꯥꯏ ꯍꯥꯏꯛꯇ
ꯑꯃꯨꯛ ꯎꯏꯔꯅꯤꯗꯅ ꯊꯣꯡꯒꯤ ꯀꯣꯛ ꯀꯣꯛ ꯂꯩꯔꯛꯄ꯭ꯔꯥꯅ ꯑꯃꯨꯛ ꯇꯥꯗꯣꯏꯅꯦꯕ ꯑꯃꯨꯛ ꯑꯣꯏꯊꯔꯅꯤ ꯈꯤꯇꯪ ꯅꯨꯡꯉꯥꯏꯅ ꯇꯨꯝꯖꯔꯕ ꯖꯒꯥꯗꯣ ꯑꯗꯨ ꯃꯤꯀꯞꯆ ꯎꯛꯇ ꯊꯣꯛꯂꯛꯇꯣꯏꯅꯦꯕ
ꯍꯣꯏ ꯍꯣꯏ ꯃꯤ ꯂꯥꯛꯀꯗ꯭ꯔꯥꯅ ꯑꯗꯨꯝ
ꯎꯝ ꯎꯝ ꯍꯣ ꯍꯣꯏ ꯍ ꯈ ꯑꯗꯨꯃꯥꯏ ꯑꯗꯨꯝ ꯂꯩꯈꯤꯕꯗꯣ
ꯑ ꯍꯣꯏ ꯍꯣꯏ
ꯑꯐꯠ ꯐ ꯐꯠꯇ ꯊꯣꯛꯣꯛꯑꯦ ꯍꯕ
ꯑꯩ ꯍꯧꯖꯤꯛ ꯑꯃ ꯀꯩꯅꯣꯗ ꯌꯥꯎꯔꯝꯃꯤ ꯃꯣꯗꯅ ꯊꯕꯛꯁꯨ ꯌꯥꯝ ꯂꯩꯇꯦꯕ ꯑꯗ ꯑꯣꯏꯗꯅꯦꯗ ꯍ ꯍꯦ ꯇꯒ ꯑꯩꯅ ꯎꯏꯕ ꯍꯧꯔꯛꯑꯀꯥꯟꯗ ꯃꯤ ꯂꯥꯛꯁꯟꯕꯤꯗꯣ ꯅꯨꯡꯉꯥꯏꯕ ꯑꯣꯏꯗꯣꯏꯅꯦꯕ
ꯑꯩꯈꯣꯏ ꯈꯪꯗ ꯑꯩꯈꯣꯏ ꯃꯤꯁꯨꯦ ꯌꯥꯝ ꯄꯥꯛ ꯂꯥꯛꯇꯦ ꯊꯋꯥꯏ ꯑꯩ ꯈꯔ ꯍꯖꯕ ꯈꯔ ꯍꯩꯖꯕꯁꯨ ꯑꯃꯨꯛ ꯍꯩꯈꯤꯗ꯭ꯔꯗꯤ ꯍꯩꯇ꯭ꯔꯗꯤ ꯑꯃꯨꯛ ꯄꯥꯈꯠꯂ
ꯌꯗ ꯍꯦ ꯇ ꯍꯔꯣ ꯐꯥꯔ ꯥꯔꯒ
ꯅꯣꯏ ꯐꯚꯔ ꯐꯥ ꯇꯧꯗꯣꯏꯅꯤ ꯑꯗꯨꯝ ꯐꯔꯠꯇ꯭ꯔꯥ ꯈꯣꯅ ꯇꯧꯁꯦ
ꯑꯗꯨ ꯏꯅ ꯐꯥꯏ
ꯎꯝ ꯋꯦꯗꯔꯅꯥ ꯋꯦꯗꯔ ꯅꯨꯪꯉꯥꯏ ꯑꯁ ꯑꯩꯗꯤ ꯉꯁꯥꯏꯗꯩ ꯇꯨꯝꯅꯤꯡ ꯇꯨꯝꯅꯤꯡ ꯂꯩꯔꯝꯃꯒꯦ ꯃꯁꯤꯗꯤ ꯇꯨꯝꯗꯅꯕ ꯅꯪꯉꯣꯟꯗ ꯐꯣꯟ ꯇꯧꯔ ꯇꯧꯔꯛ
ꯑꯗꯨ ꯅꯦ ꯅꯅꯨꯡꯗꯦꯟ ꯇꯣ ꯃꯔꯤ ꯍꯣꯏ ꯅꯨꯡꯉꯥꯏꯇꯦꯕꯥ ꯉꯔꯥꯡ ꯄꯣꯕꯩ ꯇꯃꯕꯗꯣ
ꯑꯣ
ꯍꯧꯒꯠꯂꯛꯄꯁꯦ ꯍꯧꯒꯠꯄ ꯉꯝꯗꯕꯁꯦ ꯈꯪꯛꯄ ꯈꯨꯂ ꯊꯤꯅꯥꯕꯤ ꯁꯥꯥꯗꯣ
ꯏꯁꯥ ꯅꯝꯁꯤꯟꯕꯗꯣ
ꯍꯣꯏ ꯍꯣ ꯍꯣꯏ
ꯇꯧꯧꯕꯅꯤ ꯌꯥꯗꯕꯗꯤꯦ
ꯅꯅꯌꯥꯔ ꯀꯪꯔꯔ
ꯑꯁꯦ ꯈꯔ ꯂꯩꯔ ꯑꯩꯈꯣꯏꯕ ꯆꯠꯂꯨꯁꯤꯁꯦ ꯌꯥꯝ ꯈꯟꯖꯤꯜꯂꯨꯅꯨ ꯑꯗꯨꯝ ꯅꯪ ꯑꯃ ꯌꯥꯎꯋꯦ ꯍꯥꯏꯕ ꯀꯩꯣ ꯆꯤꯟꯖ꯭ꯔꯦꯦꯜꯂꯥ ꯍꯥꯏꯕ
ꯑꯥ ꯑꯥ ꯑꯥ
ꯑꯗꯨꯒꯤꯗꯨꯗꯤ ꯃꯣꯏ ꯍꯥꯏꯗꯣꯔꯛꯇ꯭ꯔꯤꯕ
ꯑ ꯐꯤꯐꯇꯤꯟꯗ ꯍꯥꯏꯅꯤ ꯌꯥꯝꯅ ꯑꯗꯨꯝ ꯑꯣꯏꯔꯣꯏꯗꯕ ꯍꯥꯏ ꯀꯩꯁꯨ ꯍ ꯏꯠꯇ ꯍꯥꯏꯦꯅ ꯍꯧꯖꯤ ꯀꯥꯟꯗ ꯏꯟꯇꯔꯚꯤꯌꯨ ꯇꯧꯕ ꯍꯥꯏꯁꯤꯃꯛꯇꯕꯨ ꯃꯤ ꯑꯃꯃꯝ ꯀꯧꯁꯤꯜꯂꯒ ꯃꯥꯁꯦ ꯀꯃꯥꯏꯅ ꯇꯧꯕ ꯃꯤꯅꯣ ꯃꯥꯁꯦ ꯁꯤ ꯊꯕꯛꯁꯦ ꯇꯧꯕ ꯉꯝꯒꯗ꯭ꯔꯥ ꯉꯝꯃꯣꯏꯗ꯭ꯔꯥ ꯃꯥꯒꯤ ꯃ ꯒꯨꯟ ꯋꯥꯉꯥꯡ ꯁꯉꯥꯡꯒ ꯌꯦꯡꯊꯣꯛꯇꯧ ꯅꯠꯇ꯭ꯔꯣ ꯃꯑꯣꯡ ꯃꯇꯧꯗꯣ
ꯃꯥꯅꯤ ꯃꯥꯅꯤ
ꯇꯧꯗꯕꯤꯗ ꯄꯨꯂꯞ ꯀꯧꯁꯜꯂꯦ ꯃꯤ ꯇꯔꯨꯛ ꯇꯔꯦꯠꯇꯣ ꯑꯗꯨꯗꯨꯒ ꯃꯥ ꯍꯥꯏꯐꯝ ꯊꯣꯛꯄ ꯋꯥꯔꯤꯗꯣ ꯈꯔ ꯂꯤꯔꯦ ꯑꯗꯨꯅ ꯇꯥꯛꯄꯗꯤ ꯃꯥ ꯍꯥꯟꯅ ꯃꯤ ꯂꯩꯔꯦ ꯍꯥꯏꯕ ꯅꯠꯇ꯭ꯔꯣ ꯍꯥꯏꯗꯤ ꯑꯃꯃꯝ ꯂꯧꯔ ꯃꯇꯝ ꯃꯥꯡꯍꯟꯅꯤꯡꯗ꯭ꯔꯦꯕꯃ ꯑꯗꯨꯗꯨꯅꯅꯦꯕ ꯑ ꯑꯩꯅ
ꯇꯧ ꯃꯤꯗꯨ ꯂꯥꯛꯁꯤꯜꯂꯂꯝꯃꯤꯅ ꯎ ꯄꯥꯏ ꯂꯩꯦꯇꯗꯅ ꯇꯧꯕ ꯑꯣꯏꯔꯝꯅꯤꯅ
ꯍꯣ ꯍꯣꯏ ꯑꯗꯨ ꯃꯥꯥꯏ ꯃꯤꯗꯣ ꯀꯩ ꯃꯌꯥꯝ ꯂꯥꯛꯀꯦ ꯀꯥꯏꯅ ꯌꯦꯡꯊꯣꯛꯄ ꯑꯣꯏꯔꯝꯕꯁꯨ ꯌꯥꯏꯑꯕꯀꯣ ꯍꯥꯟꯅꯗꯒꯤ ꯃꯣꯏ ꯈꯪꯅ ꯁꯥꯟꯅꯕꯒ ꯂꯩꯔꯝꯃꯦ
ꯎꯝ ꯃꯦꯒꯗꯤ ꯌꯦꯦꯒꯗꯤ ꯑꯗꯨꯗꯔꯣ ꯆꯒꯕꯨ ꯃꯤ ꯑꯃꯃꯝ ꯀꯣꯛ ꯁꯨꯝꯒꯗꯕ ꯅꯠꯇ꯭ꯔꯣ
ꯈꯂꯦ
ꯑꯣ ꯍ ꯁꯣꯏꯗꯅꯅꯃꯣ ꯂꯩ ꯈꯟꯗꯛꯄꯗ ꯈꯪꯄꯠꯇ ꯑꯗꯣꯣꯏꯗꯤ ꯄꯤꯗꯨ ꯀꯌꯥꯝ ꯑꯣꯏ
ꯁꯕꯦꯟ ꯈꯛꯇꯅꯦꯅ ꯑꯗꯣ ꯁꯔꯦꯟꯅ ꯍꯥꯏꯁꯦ ꯑꯩꯉꯣꯟꯗꯗꯤ ꯑꯗꯨꯝ ꯏꯔꯦꯝꯇ ꯈꯔꯗꯤ ꯑꯗꯨꯝ ꯂꯦꯝꯖꯔꯦꯕꯀꯣ ꯍꯥꯏꯕꯗꯤ ꯄꯩꯁꯥꯗꯣ ꯅꯣꯡꯃꯒꯤ ꯐꯣꯔꯇꯤ ꯈꯛꯇꯅꯦꯕ ꯆꯪꯗꯣꯏꯁꯦ ꯌꯥꯔꯦꯅ ꯗꯤꯈꯜꯦꯕꯕꯥ ꯏ ꯀꯣ ꯃꯇꯝꯗꯨꯁꯨ ꯑꯗꯨꯝ ꯑꯩ ꯑꯦꯗꯖꯁ ꯇꯧꯔꯒꯦꯅꯗꯤ ꯈꯜꯂꯦ ꯑꯗꯣ ꯑꯩꯗꯤ ꯈꯜꯛ ꯆꯀꯅꯤ ꯍꯥꯏꯕꯗꯨ ꯁꯨꯡꯊꯥ ꯊꯥꯖꯗ ꯏꯟꯇꯔꯚꯤꯌꯨ ꯂꯧꯗꯣ ꯆꯣꯡꯈꯤꯗ꯭ꯔꯦꯕ
ꯎꯝ
ꯀꯔꯞ ꯇꯞ ꯃꯥꯟ꯭ꯔꯦ ꯎꯝ
ꯑꯃꯁꯤꯁꯨ ꯑꯣꯏꯔꯔꯣꯏ
ꯍꯣꯏ ꯔꯃꯁꯨ ꯆꯠꯂꯔꯣꯏꯗꯣꯏꯦ ꯑꯦ ꯑꯗꯨꯣ ꯑꯩ ꯃꯊꯥ ꯌꯥꯝ ꯊꯥꯏ ꯈꯕ ꯊꯕꯛ ꯑꯝꯇꯪꯗꯤ ꯄꯥꯝꯃꯦ ꯈꯔ ꯅꯛꯄꯗ ꯌꯥꯝ ꯂꯥꯞꯄꯁꯨ ꯑꯩ ꯃꯊꯥꯡ ꯑꯅꯤ ꯊꯣꯡꯕꯁꯨ ꯑꯃꯨ ꯄꯥꯝꯗ꯭ꯔꯦꯕ
ꯃꯥ
ꯑꯗꯨ ꯕꯔꯥꯗꯨꯗ ꯆꯠꯈ꯭ꯔꯒ ꯑꯩꯉꯣꯟꯗ ꯀꯌꯥꯝ ꯅꯦꯝꯍꯧꯗꯕꯗꯨ ꯀꯩꯀꯥꯟꯗꯩ ꯋꯥꯈꯩ ꯋꯥꯔꯒ ꯍꯧꯖꯤꯛꯀꯥꯟꯒꯤ ꯇꯣꯂꯣꯞ ꯍꯥꯏ ꯂꯨꯚꯥꯏꯁꯦ ꯇꯔꯨꯛ ꯇꯔꯦꯠꯄꯥꯥꯟꯅꯗꯤ ꯆꯥꯎꯔꯕꯅꯤ
ꯑꯦ
ꯎꯅ ꯌꯥꯔꯤ ꯈꯩ꯫ ꯑꯩ ꯈꯤꯇꯪ ꯅꯨꯞꯄꯒ ꯄꯥꯝꯃꯦ ꯑꯩ ꯁꯤꯒꯤꯁ ꯌꯥꯎꯒꯦꯅ ꯈꯟꯕꯅꯦꯕ ꯁꯤꯒꯤꯗꯨꯗ꯫ ꯈꯣꯏ
ꯑꯣ ꯑꯣ ꯑꯗꯣ ꯍꯧꯖꯤꯀꯥꯟꯖꯦ ꯊꯕꯛꯁꯤ ꯊꯤ ꯐꯤ ꯀꯩꯅꯤꯁꯨ ꯂꯣꯏ ꯁꯤꯡꯗꯅꯕ ꯀꯩꯅꯣ ꯈꯪꯗꯦ ꯊꯕꯛꯁꯦ ꯀꯣ ꯑꯕꯤ ꯑꯕ ꯇꯗ ꯂꯦ ꯊꯥꯅꯗ꯭ꯔꯦꯕ
ꯍꯣꯏ ꯍꯣꯏ ꯑꯃꯕꯨ ꯐꯪꯍꯧꯔꯗꯤ ꯃꯅꯥꯛ ꯅꯛꯄꯗ ꯍꯥꯟꯅ ꯕꯕꯕ ꯇꯧꯁꯤꯟꯍꯧꯕꯗꯣ ꯑꯡ ꯇꯧꯑꯦ ꯗꯦꯠ ꯐꯤꯞꯇꯤꯟꯗꯣ ꯉꯥꯏꯔꯒꯦ ꯑꯩ
ꯎꯝ ꯉꯥꯔꯣ ꯍꯥꯏꯐꯦꯠ ꯑꯗꯨꯗꯨꯒ ꯅꯪ ꯍꯧꯖꯤꯛ ꯇꯨꯏꯁꯟꯗꯤ ꯇꯪ ꯅꯠꯇ꯭ꯔꯣ ꯎꯝ ꯑꯉꯥꯡ ꯀꯌꯥ ꯇꯧꯒꯦ
ꯁꯤ ꯌꯥꯝꯗꯦꯗ ꯑꯉꯥꯡ ꯑꯃ ꯈꯛꯇꯅꯤ
ꯃꯥ ꯎꯝ
ꯑꯗꯨꯗꯨꯅ ꯀꯩꯁꯨ ꯁꯦꯝꯕꯝ ꯈꯪꯗꯦ ꯍꯥꯏ ꯑ
ꯎꯝ ꯑꯗꯨꯗꯤ ꯀꯌꯥ ꯀꯌꯥ ꯑꯣꯏꯕ
ꯀꯩꯅꯣ ꯈꯠꯇꯅꯤꯗ ꯑꯩꯅꯅꯦ ꯁꯚꯦꯟ ꯍꯟꯗ꯭ꯔꯦꯠ ꯍꯥꯏꯒꯦ ꯇꯧꯋꯦꯕꯀꯣ
ꯎꯝ
ꯄꯟꯕ ꯌꯥꯕꯖꯥꯠꯂ
ꯊ꯭ꯔꯤ ꯍꯟꯗ꯭ꯔꯦꯠ ꯊ꯭ꯔꯤꯚꯤ ꯍꯟꯗ꯭ꯔꯦꯠ ꯑꯗꯨꯝ ꯌꯥꯏ ꯁꯚꯦꯟ ꯍꯟ ꯁꯚꯦꯟ ꯍꯟꯗ꯭ꯔꯦꯠ ꯌꯥꯏ
ꯄꯟꯕ ꯑꯣ ꯁꯤꯒꯤꯗ ꯌꯥꯏꯌꯦ
ꯎꯝ ꯍꯧꯖꯤꯛꯀ ꯊꯥꯏꯅꯗꯤ ꯐꯥꯏꯚ ꯍꯟꯗ꯭ꯔꯦꯠꯀ ꯇꯧꯅꯗ꯭ꯔꯥ ꯍꯧꯖꯤꯛꯇꯤ ꯑꯩꯈꯣꯏ ꯃꯅꯥꯛꯀꯤꯗꯨꯒ ꯇꯧꯏꯗꯣ ꯑꯩꯠ ꯍꯟꯗ꯭ꯔꯦꯠꯀ ꯇꯧꯋꯦꯕ
ꯑꯣꯅꯦ ꯋꯥꯟ ꯊꯥꯎꯖꯟ ꯇꯧꯋꯦꯕ ꯁꯤꯗꯗꯤ ꯑꯗꯨꯗ ꯑꯩꯅ ꯑꯃꯨꯛ ꯇꯥꯊꯔꯒ ꯀꯩꯅꯣ ꯇꯧꯒꯦꯅ ꯁꯚꯦꯟ ꯍꯟꯗ꯭ꯔꯦꯗ ꯍꯥꯏꯒꯦ ꯇꯧꯕ ꯑꯗꯨꯒ ꯍꯟꯗꯛꯇꯨ ꯄꯩꯁꯥ ꯐꯔꯛ ꯈꯔ ꯇꯥꯔꯦ ꯈꯣꯠꯂꯦ ꯃꯃꯥꯗꯨꯅ ꯍꯥꯏꯔꯛꯑꯦꯕꯀꯣ ꯑꯗꯨꯒꯤ ꯐꯥꯏꯚ ꯍꯟꯗ꯭ꯔꯦꯗ ꯊꯪ ꯄꯤꯔꯛꯑꯦꯕ ꯑꯩ ꯍꯣ ꯀꯩ ꯋꯥꯥꯏꯗꯦ ꯊꯪ ꯍꯥꯏꯌꯦꯕ
ꯎꯝ ꯗꯨꯗꯤ ꯅꯦꯛꯁ ꯇ ꯑꯗꯨꯗꯤ ꯀꯩꯅꯣ ꯇꯧꯔꯣ ꯍꯥꯏꯔꯣ ꯅꯦ ꯑꯇꯩꯗꯤ ꯋꯥꯟ ꯊꯥꯎꯖꯟ ꯂꯣꯏ ꯆꯠꯄꯅꯤ ꯑꯗꯣ ꯅꯦꯍꯣꯏꯒꯤ ꯍꯥꯏꯔꯒ ꯑꯩꯠ ꯍꯟꯗ꯭ꯔꯦꯠꯇꯣ ꯑꯣꯏꯅ ꯇꯧ ꯅꯪ ꯃꯇꯝꯁꯨ ꯃꯥꯡꯉꯤꯅꯤ ꯋꯥꯁꯨ ꯋꯥꯏ
ꯎꯣꯏ ꯁꯕ ꯈꯤꯇꯪ ꯍꯥꯏꯒꯦꯔꯥ ꯃꯃꯥꯏ ꯈꯅ
ꯍꯣꯏ ꯌꯦꯡꯉꯣ ꯑꯗꯨꯗꯤ ꯌꯥꯕꯒꯤꯗꯤ ꯑꯩ ꯍꯟꯗꯛꯐꯥꯎꯇ ꯌꯥꯔꯤꯕ ꯃꯤꯗꯨ ꯀꯩꯗ ꯅ ꯋꯥꯟ ꯊꯥꯎꯖꯟ ꯂꯧꯅꯕꯔꯕꯅꯤꯗ
ꯍꯣꯏ ꯍꯣꯏ ꯍꯣꯏ ꯑꯗꯨꯗꯒꯤ ꯑꯩꯅ ꯍꯣꯏ ꯍꯣꯏ ꯑꯗꯨꯃꯥꯏꯇꯪ ꯍꯥꯏꯔꯒꯦꯅ ꯈꯟꯕ
ꯎꯝ
ꯃꯊꯪ ꯍꯟꯇꯛ ꯈꯥꯔꯁꯦ ꯍꯥꯏꯔꯒꯦ
ꯎꯝ ꯁꯨꯄ ꯁꯉꯗꯅ ꯅꯪꯒꯤ ꯊꯥ ꯑꯃ ꯀꯣꯟꯅꯊꯣꯔꯤꯕꯕ ꯑꯗꯨꯅꯦ ꯑꯗꯨꯅꯦ ꯂꯣꯏꯔꯦ ꯍꯥꯏꯕ ꯅꯨꯃꯤꯠ ꯅꯤꯅꯤꯗ ꯅꯠꯇꯦ ꯅꯣꯡꯃꯗ ꯑ ꯅꯪ ꯐꯥꯁ ꯐꯨꯗ ꯑꯃ ꯆꯪꯉꯗꯣ ꯄ꯭ꯂꯦꯠ ꯑꯃꯒ ꯀꯩꯅꯣꯒ ꯂꯧꯒ ꯂꯣꯏꯔꯦ
ꯂꯣꯏꯔꯦ ꯑꯗꯣ ꯑꯩꯈꯣꯏꯗꯤ ꯃꯣꯃꯣ ꯆꯥꯗ꯭ꯔꯦꯕ ꯁꯤꯗ ꯆꯔ ꯇꯥꯏꯌꯦꯕꯀꯣ ꯑꯗꯨꯗꯨꯅ ꯃꯤꯛꯆꯔꯗꯨꯒꯤ ꯄ꯭ꯂꯦꯠꯇ ꯊꯥꯔꯇꯤ ꯈꯛꯇꯅꯦꯕ ꯑꯗꯨꯗꯨꯒ ꯆꯥꯉꯥꯡ ꯀꯣꯐ ꯊ ꯀ ꯑꯗꯨꯝ ꯇ ꯂꯣꯋꯒ ꯔꯦꯕ ꯃꯤꯗꯣ ꯑꯩ ꯏꯊꯟ ꯆꯥꯕ ꯅꯠꯇꯕꯗ ꯃꯌꯥꯝ ꯆꯥꯔꯛꯄꯅꯤ ꯑꯗꯨꯝ ꯂꯣꯏ ꯐ ꯃꯤ ꯑꯅꯤ ꯑꯍꯨꯝ ꯐꯝꯕꯗ
ꯅ ꯃꯤꯆꯣꯔꯗꯣ ꯍꯥꯎꯕ꯭ꯔꯥ
ꯍꯥ ꯑꯣꯏꯚ
ꯑꯅꯤ ꯃꯤꯇꯔꯗꯤ ꯌꯥꯝ ꯆꯥꯅꯤꯡꯉꯦ ꯆꯥꯗꯕ ꯀꯨꯏꯔꯦ
ꯃꯤ ꯐꯤ ꯀꯩꯀꯥ ꯍꯥꯞꯄꯗꯗꯤ ꯅꯠꯇꯦꯀꯣ ꯑꯂꯨꯒꯅꯦ ꯍꯣꯏ ꯠꯇꯦꯕ ꯑꯂꯨꯒꯅꯦ ꯕꯣꯔꯤꯒ ꯆꯅꯥꯒ ꯁꯨꯃꯥꯏꯅ ꯇꯧꯔꯒ ꯌꯥꯝ ꯍꯥꯎꯕ ꯍꯥꯏꯇꯥꯔꯦ
ꯪ ꯀ ꯀꯥꯟꯗ ꯆꯅꯥꯅꯦ ꯑꯗꯨꯗꯨꯒ ꯑ ꯆꯅꯥꯅꯦ ꯑꯂꯨꯅꯦ ꯑꯗꯨꯒ ꯀꯩꯅꯣꯒ ꯌꯥꯎꯕꯗꯣ ꯎꯝ ꯅꯤꯡꯀꯤꯒ ꯌꯥꯎꯕꯗꯣ
ꯍꯣꯏ ꯍꯣꯏ ꯍꯣꯏ ꯑꯗꯨꯗꯤ ꯌꯥꯎꯗꯦ
ꯎꯝ ꯑꯗꯒꯤ ꯄꯦꯅꯥꯁꯇ ꯒꯤ ꯑꯃ ꯅꯥꯀꯟꯗ ꯂꯩꯕ ꯆꯤꯀꯟ ꯍꯃꯣꯁꯥ ꯑꯌꯣꯟꯐꯝꯝꯗꯣ
ꯁꯤꯒꯤ ꯁꯃꯝ ꯋꯥ ꯉꯔꯥ
ꯑ ꯑꯗꯨꯒꯤꯁꯨ ꯑꯗꯨꯝ ꯍꯥꯎꯋꯦ
ꯑꯗꯨꯗꯤ ꯑꯗꯣ ꯑꯩꯅ ꯇꯥꯈꯤꯕꯗꯤ ꯑꯃ ꯀꯩꯅꯣꯁꯦ ꯑꯣꯏꯅꯝ ꯐꯤꯒꯤꯗꯣ ꯑꯗꯨ ꯌꯥꯝ ꯍꯥꯎꯋꯦꯕ
ꯎꯝ
ꯁꯤ ꯁꯕꯣꯜꯕꯟꯒꯗ
ꯎꯝ
ꯔꯤ ꯀꯥꯏ ꯀꯩꯅꯣꯒꯃ ꯇ ꯃꯐꯝꯗꯣ ꯑꯣꯏꯇꯥꯏꯔꯦ ꯍꯥꯏꯕꯪ ꯈꯪꯗ꯭ꯔꯦꯕꯀꯣ ꯀꯦꯅꯥ ꯌꯧ ꯇꯧꯕꯅꯦ ꯌ
ꯑꯣꯝ ꯗꯣꯗꯗꯤ ꯄꯔꯤꯡꯗꯣ ꯅꯣꯡꯃ ꯄꯥꯟꯕꯝꯕ ꯅꯨꯃꯤꯠꯇ ꯊꯣꯡ ꯍꯥꯎꯅꯕ ꯊꯨꯀꯥꯟꯦꯗ ꯁꯞꯄ ꯀꯌꯥ
ꯕꯤꯗꯨꯕꯤ ꯑꯩꯁꯦ ꯀꯩꯅꯣꯁꯨ ꯆꯠꯀꯗꯧꯅꯤꯅꯦ ꯁꯤꯒꯤꯁꯤꯁꯨ ꯑꯩꯈꯣꯏꯒꯤ ꯃꯦꯀꯞꯇ ꯂ ꯆꯁ ꯐꯟ ꯌꯥꯗꯦꯗꯏꯅꯦ ꯑꯗꯨꯒꯤ ꯍꯥꯏꯕꯅꯦ ꯎꯝ ꯑꯗꯨꯝ ꯆꯠꯈ ꯐꯣꯝ ꯂꯧꯒꯦ ꯇꯧꯕꯅꯤꯅꯦ ꯑꯩꯗꯤ ꯑꯁ ꯐꯣꯝ ꯊꯥꯔꯦ ꯍꯥꯏꯌꯦ ꯄꯥꯎꯒ ꯑꯝꯇ ꯍꯥꯏꯕꯤꯔꯛꯄꯅꯦ
ꯑꯗꯣ ꯑꯩꯅ ꯈꯜꯂꯤꯅꯦ ꯑꯩꯅ ꯅꯣꯡꯃ ꯄꯥꯟꯕꯝꯕ ꯅꯨꯃꯤꯠꯇ ꯊꯣꯡ ꯍꯥꯡꯅ ꯖꯥꯠꯂꯥꯅ ꯈꯜꯂꯤꯅꯦꯕ
ꯎꯝ ꯍꯗꯤ
ꯑꯗꯨ ꯍꯥꯏꯐꯦꯠꯇꯪ ꯀꯣꯏꯔꯨꯁꯤ ꯔꯟ ꯇꯧꯅꯤꯅ ꯑꯆꯥꯄꯣꯠꯇꯣ ꯂꯩꯔꯒ ꯔ ꯆꯠꯂꯒ ꯌꯥꯗꯅ
ꯌꯥ ꯑꯗꯣ ꯑꯆꯥꯞꯄ ꯃꯐꯝꯅꯤ ꯅꯅꯨꯡ ꯃ ꯄꯥꯟꯕ ꯑꯗꯨꯝ ꯀꯩꯁꯨ ꯂꯣꯜꯂꯝꯗꯧꯗꯤ ꯃꯥꯟꯗꯦꯗ
ꯎꯝ ꯑꯗꯨꯅꯦꯕ ꯑꯇꯩ ꯗꯨꯀꯥꯟꯗ ꯍꯣꯏ ꯕꯖꯥꯔꯒ ꯂꯣꯟꯕꯩ ꯋꯥꯅꯦꯕ ꯍ ꯉꯒꯦ
ꯅꯣꯏꯒꯗꯤ ꯂꯣꯟꯗꯣꯏꯔꯕꯔꯕ
ꯍꯣ ꯃꯤ ꯈꯔ ꯀꯣꯝꯕ ꯅꯨꯃꯤꯠ ꯑꯝꯗ ꯑꯣꯏ ꯆꯠꯁꯦ ꯌꯥꯝ ꯁꯤꯟꯃꯜꯂꯁꯨ ꯇꯜꯂꯦ
ꯑꯦ ꯍꯣꯏꯁꯦ ꯑꯩꯁꯦ ꯇꯣꯂꯞꯁꯦꯝ ꯐꯪꯒꯦ ꯇꯣꯂꯣꯞꯁꯦ ꯐꯪꯕꯒ ꯑꯝꯇ ꯆꯠꯁꯤ ꯑꯗꯨ ꯑꯣꯏꯇꯥꯔꯗꯤ ꯅꯪꯅ ꯍꯥꯏꯒꯠꯂꯛꯄꯗ ꯄꯣꯠꯇꯣ ꯂꯩꯔ ꯂꯩꯔꯛꯇ꯭ꯔꯁꯨ ꯌꯥꯔꯦ ꯑꯗꯨ ꯑꯩꯅ ꯀꯩꯅꯣꯗ ꯗꯨꯀꯥꯟ ꯆꯠꯂꯨꯔ ꯍꯜꯂꯛꯄ ꯄꯨꯅ ꯇꯧꯔ ꯂꯩꯃꯤꯟꯅꯔꯁꯨ ꯌꯥꯔꯦ
ꯏꯌꯥꯇꯥ ꯌꯥꯔꯦ ꯑꯗꯨꯗꯤ
ꯎꯝ ꯍꯣꯡꯖꯤꯛꯁꯨ ꯄꯩꯁꯥꯁꯦ ꯍꯥꯏꯗꯤ ꯂꯩꯗꯤ ꯂꯩꯇꯕ ꯑꯗꯨꯒ ꯂꯥꯛꯄꯗꯤ ꯂꯨꯄꯥ ꯆꯥꯝꯃꯒꯨꯝꯕ ꯌꯥꯡꯈꯩꯒꯨꯝꯕꯗꯤ ꯃꯆꯤꯠ ꯃꯆꯤꯠ ꯗꯤ ꯑꯗꯨꯝ ꯂꯥꯛꯑꯦꯕ
ꯎꯝ
ꯑꯗꯨꯒ ꯖꯣꯞ ꯑꯣꯏꯅ ꯂꯥꯛꯄ ꯁꯨꯡꯂꯛꯂꯛꯇꯦꯕ ꯈꯨꯠꯇꯕꯨꯗꯤ ꯄꯩꯁꯥꯕꯨꯗꯤ ꯋꯥꯠꯇꯤ ꯋꯥꯠꯍꯟꯗꯕꯤꯗꯅꯦ ꯍꯥꯏꯗꯤ ꯅꯣꯡꯃ ꯍꯥꯏꯗꯤ ꯆꯝꯃꯒꯨ ꯍꯣꯏ ꯌꯥꯡꯈꯩꯒꯨꯝꯕ ꯑꯗꯨꯃꯥꯏꯅ ꯂꯥꯛꯄ ꯌꯨꯝꯗꯖꯨ ꯎꯝ ꯎꯝ ꯌꯨꯝꯗꯁꯨ ꯄꯤꯁꯨꯝ ꯐꯣꯏꯕ ꯀꯩꯀꯥ ꯂꯥꯛꯑꯦꯕ ꯁꯝ ꯀꯂꯔ ꯇꯧꯕꯒ ꯑꯗꯨꯗꯨꯅꯥ ꯃꯆꯤꯠ ꯃꯆꯤꯠ ꯃꯆꯤꯥꯠ ꯂꯛ ꯂꯥꯛꯄꯗꯨꯅ ꯑꯃꯔꯣꯝꯗ ꯑꯃꯨꯛ ꯐꯕ ꯑꯁꯤ ꯅꯪ ꯑꯃꯨꯛ ꯑꯣꯇꯣ ꯚꯔꯥ ꯑꯣꯏꯔꯤꯅꯦ
ꯃꯅꯤ ꯑꯗꯨ ꯅꯠꯇ꯭ꯔꯗꯤ ꯊꯥꯒꯤ ꯉꯥꯏ ꯂꯩꯔꯗꯤ ꯌꯥꯔꯔꯣꯏꯗ ꯀꯥꯏꯗꯩꯅꯣ
ꯁꯝ ꯀꯂꯔ ꯇꯧꯕꯗ ꯀꯌꯥ ꯂꯧꯏꯅꯣ
ꯌꯨꯝꯗ ꯂꯥꯛꯄꯅꯤꯅ ꯅ ꯂꯨꯄꯥ ꯆꯥꯝꯈꯛ ꯂꯧꯏ ꯃꯣꯏꯅ ꯍꯤꯗꯥꯛꯁꯨ ꯄꯨꯖꯔꯛꯄ ꯑꯗꯩꯩ ꯊꯥꯗꯣꯛꯄꯁꯨ ꯌꯨꯝꯗ ꯊꯥꯗꯣꯛꯇꯧ ꯅꯠꯇꯦ ꯎꯝ ꯎꯝ ꯌꯨꯝꯗ ꯊꯥꯗꯣꯛꯄꯁꯨ ꯅꯥꯠꯇꯝꯃꯤꯅ ꯍꯣꯏ ꯑꯩ ꯆꯥꯝ ꯌꯥꯡꯈꯩꯗꯤ ꯍꯥꯏꯕꯅꯦꯕ ꯀꯣ ꯆꯥꯝꯃꯥ ꯗꯨꯝ ꯂꯧꯔꯦ ꯑꯗꯨꯒ ꯀꯩꯅꯣ ꯇꯧꯕ ꯊ꯭ꯔꯦꯗꯤꯡꯒꯤ ꯂꯨꯄꯥ ꯌꯥꯡꯈꯩ ꯑꯃꯒ
ꯎꯝ ꯑꯗꯨꯅꯦ ꯇꯞ ꯇꯞꯅ ꯇꯥꯟꯕꯁꯤꯅ ꯑꯗꯨ ꯐꯩꯗ
ꯎꯝ ꯎꯝ ꯎꯝ ꯇꯞꯅ ꯇꯞꯅ ꯂꯥꯎꯁꯤ ꯀꯣ ꯂꯁꯤ ꯂꯩꯔꯝꯃꯦ ꯈꯣꯏꯗꯧ ꯌꯥꯝ ꯁꯥꯎꯅꯤꯡꯉꯤ
ꯆꯪꯖꯂ ꯆꯪꯖꯂꯒꯦ ꯍꯦꯅꯗ ꯍ ꯍꯣ ꯍꯣꯏ ꯍꯣꯏ ꯍꯣꯏ ꯍꯣꯏ ꯊꯝꯃꯣ ꯊꯝꯃ‌ꯣ ꯎꯝ